ꯍꯜꯂꯣ ꯏꯗꯣꯝꯆꯥ
ꯇꯥꯏꯌꯦ ꯇꯥꯏꯌꯦ
ꯇꯕ꯭ꯔꯣ
ꯇꯥꯏꯌꯦꯕ ꯑꯄꯣꯡꯕ
ꯃꯤꯅ ꯃꯤꯅ ꯃꯤꯅ ꯍꯨꯝ꯭ꯔꯁꯨ ꯈꯨꯝꯕꯤꯗꯦ ꯃꯤꯅ ꯀꯣꯜ ꯇꯧꯔꯁꯨ ꯀꯣꯜ ꯕꯦꯛ ꯇꯧꯔꯦ
ꯑꯦ ꯑꯩ ꯑꯣꯐꯂꯥꯏꯟ ꯀꯣꯜ ꯇꯧꯕꯒꯤꯅꯦ ꯉꯁꯥꯏꯗꯣ
ꯊꯖꯗꯔꯦ ꯅꯪꯒꯤ ꯌꯨꯝꯝꯗꯔꯒ ꯅꯪꯒꯤ ꯃꯤꯡ ꯂꯥꯎꯔꯁꯨ ꯍꯨꯝꯗꯦ ꯑꯅꯤꯔꯛꯅꯦ ꯑꯩ ꯂꯥꯛꯄ ꯃꯇꯝꯗꯁꯨ ꯑꯩ ꯂꯥꯛꯄ ꯃꯇꯝꯗꯁꯨ ꯅꯪꯒꯤ ꯃꯤꯡ ꯀꯥꯎꯋꯦ ꯍꯜꯂꯥꯛꯄ ꯃꯇꯝꯗꯁꯨ ꯀꯥꯎꯋꯦ
ꯅꯪ ꯅꯪ ꯀꯥꯎꯕ ꯃꯇꯝꯗ ꯑꯩ ꯈꯨꯝꯕꯅꯦ ꯊꯣꯡꯗꯣ ꯏꯜꯍꯧ ꯑꯍꯦꯛ ꯑꯍꯦꯛ ꯑꯩ ꯍꯥꯏꯕꯅꯦ
ꯎꯝ ꯊꯖꯗ꯭ꯔꯦ
ꯅꯪ ꯇꯥꯗ꯭ꯔꯒ ꯅꯪ ꯅꯅꯥ ꯇꯥꯗꯕ ꯃꯥꯜꯂꯦꯗ
ꯅꯨꯄꯤꯒ ꯂꯩꯃꯤꯟꯅꯕ ꯃꯥꯜꯂꯦꯅ ꯑꯩ ꯑꯃꯨꯛ ꯆꯠꯄꯅꯦ ꯑꯅꯤ ꯍꯥꯞꯄꯒꯤ
ꯅꯪ ꯅꯃꯥꯟꯅꯕꯤꯗ ꯄꯪꯈꯥꯏ ꯍꯥꯏꯕ ꯃꯥꯜꯂꯦ
ꯀꯔꯤꯔ ꯅ ꯅꯪ ꯅꯨꯄꯤꯒ ꯆꯄꯥꯎꯒꯨꯝꯕ ꯍꯥꯞꯄꯗꯣ ꯑꯃ ꯄꯤꯛꯄꯗꯣ ꯑꯗꯨꯒꯤ
ꯏꯃꯥꯟꯅꯕꯅꯦ ꯀꯔꯤꯅꯣ ꯑꯁ ꯑꯗꯨꯒꯤꯅꯦ ꯅꯃꯥꯟꯅꯕꯤꯁꯨ ꯍꯪꯉꯦꯕ ꯑꯧ ꯅꯪ ꯅꯨꯄꯤꯒ ꯆꯠꯄꯗꯣ ꯍꯥꯏꯌꯦ
ꯈꯪꯗꯦꯅ ꯑꯩꯗꯤ
ꯅꯪ ꯅꯃꯥꯟꯅꯕꯤꯗ ꯍꯥꯏꯕ ꯃꯥꯜꯂꯦꯗ
ꯈꯨꯝꯗꯦ ꯑꯩꯈꯣꯏ ꯑꯅꯤ
ꯑꯩ ꯈꯨꯝꯕꯗꯤ
ꯑꯩꯗꯤ ꯈꯨꯝꯅꯦꯅ ꯃꯥꯕꯨ ꯀꯃꯥꯏꯅ ꯍꯥꯏꯒꯅꯤ ꯑꯩꯅꯗꯤ
ꯅꯪ ꯌꯥꯝꯅ ꯅꯆꯤꯟ ꯊꯤꯌꯦ ꯍꯧꯖꯤꯛ ꯈꯨꯄꯥꯛ ꯀꯤꯅꯤꯉꯥꯏ ꯑꯃꯨꯛ ꯑꯥ ꯈꯨꯄꯥꯛ ꯀꯤꯅꯤꯡꯉꯥꯏ ꯂꯥꯛꯀ‌ꯦ ꯅꯪꯒꯤ ꯌꯨꯝꯗ
ꯍꯥꯏꯄꯗꯤ
ꯅꯪꯒꯤ ꯃꯦꯀꯞ ꯁꯤꯡꯗꯣ
ꯎꯝ
ꯈꯨꯄꯥꯛ ꯊꯥꯖꯤꯜꯂꯗꯤ ꯗꯛ ꯑꯃ ꯗꯛ ꯑꯃ ꯂꯩꯔꯅꯤ
ꯁꯒꯣꯟ ꯑ ꯃꯔꯤ ꯐꯤꯔ ꯑꯃꯨꯛ ꯂꯥꯛꯄ ꯃꯇꯝꯗꯁꯨ ꯂꯥꯏꯌꯦꯕ ꯑꯗꯨꯒ ꯑꯃꯨꯛ ꯊꯣꯛꯔꯒ ꯃꯔꯤꯒꯨꯝꯕ ꯑꯃꯨꯛ ꯇꯥꯎꯋꯦ
ꯀꯩꯒꯤꯅꯣ ꯅꯣꯏ ꯑꯃꯨꯛꯁꯨ ꯀꯩꯅꯣ ꯂꯧꯊꯣꯛꯀꯦ ꯍꯥꯏꯔꯗꯤ ꯀꯩꯒꯤꯅꯣ ꯀꯤꯕꯗꯣ
ꯅꯠꯇꯦꯗ ꯑꯩ ꯑꯩꯈꯣꯏꯗꯣ ꯑꯁ‌ꯦ ꯅꯣꯏꯒ ꯂꯩꯃꯤꯟꯅꯕ ꯅꯨ ꯅꯨꯄꯥꯗꯣ ꯃꯥꯗꯤ ꯀꯦꯕ ꯇꯝꯕꯅꯤꯅ ꯀꯦꯕꯗꯣ ꯇꯝꯅꯤꯡꯉꯦ ꯍꯥꯏꯕꯒꯤ ꯑꯗꯨꯝ ꯇꯥꯎꯕꯅꯤꯗ
ꯔꯥꯂꯨ ꯃꯥꯜꯂꯦꯗ ꯑꯗꯨꯒꯨꯝꯕ ꯁꯪꯗꯤ ꯑꯗꯨꯃꯥꯏ ꯀꯦꯒꯅꯨꯗ
ꯅꯨꯡꯇꯤꯒꯤ ꯑꯗꯨꯃꯥꯏꯅ ꯀꯦꯔꯒ ꯊꯣꯛꯀ‌ꯦ ꯊ‌ꯣꯛꯄ ꯍꯧꯒꯅꯤ
ꯑꯁ ꯍꯨꯏ ꯈꯣꯡꯒꯅꯤꯀꯣ ꯑꯗꯨꯗꯤ
ꯈ‌ꯣꯡꯒꯅꯤ ꯑꯩ ꯏꯁꯛ ꯇꯣꯉꯥꯟꯕꯒꯤꯔꯥ ꯈꯪꯗꯦ ꯍꯣꯏ ꯍꯨꯏ ꯂꯣꯏ ꯈꯣꯡꯉꯦ ꯑꯩ ꯂꯥꯛ ꯄ ꯃꯇꯝ
ꯂꯥꯛꯔ‌ꯦ ꯐꯖꯅ ꯂꯥꯏ ꯈꯨꯔꯨꯝꯂꯒ ꯇꯨꯝꯗ꯭ꯔꯗꯤ ꯌꯥꯔꯔꯣꯏ
ꯀꯔꯤ ꯏꯟꯁꯥꯡ ꯆꯥꯔꯦ
ꯑꯩꯁꯦ ꯉꯁꯤ ꯌ‌ꯦꯟ ꯆꯥꯏꯌ‌ꯦ
ꯌ‌ꯦꯟ
ꯑꯥ
ꯎꯝ ꯌꯦꯟꯗꯤ ꯆꯥꯅꯤꯡꯗꯦ ꯆꯅꯤꯡꯕ ꯃꯇꯝꯗꯤ ꯃꯔꯛꯇꯗꯤ‌ ꯂꯩꯌꯦ ꯍꯣꯏ
ꯑꯗꯨ ꯑꯣꯛꯁꯥ ꯂꯩꯕꯤꯌꯨꯅꯦ ꯑꯗꯨꯗꯤ꯫
ꯅꯪꯗꯤ ꯀꯅꯥꯔꯣ
ꯑꯩꯗꯤ ꯅꯃꯥꯟꯅꯕꯅꯦ
ꯈꯪꯗ‌ꯦꯗ
ꯂꯩꯕꯤꯌꯨꯅꯦ
ꯎ ꯉꯥꯢꯌꯣ ꯅꯍꯥꯟ ꯑꯩꯈꯣꯏ ꯋꯥꯔꯤ ꯁꯥꯟꯅꯕ ꯅꯨꯄꯥꯗꯣ ꯊꯧꯅꯥꯗꯕ ꯀꯨꯏꯔꯦ ꯃꯥꯒꯤ ꯈꯨꯝꯕ ꯌꯥꯒꯗ꯭ꯔꯥ ꯀꯣ
ꯑꯗꯣ ꯅꯝꯕꯔꯗꯤ ꯌꯧꯔꯝꯒꯅꯤꯗ
ꯎꯝ ꯌꯦꯡꯉꯣ ꯑꯁꯤꯕꯨ ꯂꯩꯕꯁꯤꯡꯗꯣ ꯅꯝꯕꯔ ꯁꯦꯚ ꯇꯧꯕꯤꯗꯕ
ꯑꯩꯁꯨ ꯋꯥꯔꯤ ꯁꯥꯕ ꯌꯥꯏ
ꯎꯝ
ꯑꯩꯅ ꯈꯔ ꯇꯣꯏꯅ ꯋꯥꯔꯤ ꯁꯥꯕ ꯃꯤꯕꯨꯗꯤ ꯑꯩꯗꯤ ꯁꯦꯞ ꯇꯧꯕꯅꯤ ꯍꯥꯏꯕꯗꯤ ꯃꯤ ꯌꯥꯝꯃꯟꯕꯒꯤꯀꯣ ꯈꯪꯗꯕꯒꯤ ꯑꯗꯣ ꯈꯪꯅꯕ ꯁꯦꯞ ꯇꯧꯕꯅꯦ ꯍꯥꯏꯕꯗꯤ ꯑꯃꯨꯛ ꯋꯥꯔꯤ ꯁꯥꯟꯅꯕ ꯋꯥꯔꯤ ꯁꯥꯕ ꯅꯨꯡꯉꯥꯏꯕ ꯅꯃꯥꯟꯅꯕꯤ ꯑꯃꯗꯨꯁꯨ ꯋꯥꯔꯤ ꯁꯥꯕ ꯅꯨꯡꯉꯥꯏ ꯑꯩꯗꯣ ꯑꯝꯑꯝ ꯃꯥꯒꯤ ꯃꯤꯡ ꯚꯤ ꯍꯥꯏꯔꯣ ꯑꯗꯨ
ꯋꯥꯔꯤ ꯑꯃꯔꯛ ꯁꯥꯏꯌꯦ ꯉꯁꯥꯏ
ꯅꯨꯡꯊꯤꯟꯗꯗꯤ ꯑꯅꯤꯔꯥ ꯑꯗꯨꯝ ꯁꯅꯩ
ꯎꯝ ꯈ‌ꯣꯏꯗꯤ ꯃꯔꯤꯒꯨꯝꯕ ꯁꯥꯏꯌ‌ꯦꯗ ꯉꯁꯤ
ꯑꯁ ꯌꯥꯝꯃꯦꯌꯦ꯫
ꯎꯝ꯫ ꯏꯅꯥꯎ ꯅꯨꯄꯤꯒ ꯑꯅꯤꯒꯨꯝꯕ ꯁꯥꯏꯌꯦ ꯏꯅꯥꯎ ꯅꯨꯄꯥ ꯑꯃꯒ ꯑꯃꯒꯨꯝꯕ ꯁꯥꯏꯌꯦ ꯅꯉꯣꯟꯗ ꯑꯃ ꯁꯥꯏꯌꯦ
ꯑꯩꯗꯤ ꯁꯥꯕ ꯍꯩꯔꯔꯣꯏ꯫
ꯈꯪꯗꯦ ꯍꯣꯏ ꯅꯣꯏꯗꯤ ꯎ ꯈꯪꯗꯕꯅꯤꯅ ꯑꯃ ꯐꯥꯎ
ꯑꯦ
ꯁꯤꯗꯁꯨ ꯑꯃꯥ ꯁꯥꯏꯌꯦ ꯑꯩꯁꯨꯨ ꯌꯥꯝꯔꯤꯌꯦ ꯇꯥꯎꯅꯉꯥꯏꯒꯤ
ꯑꯩꯒꯤꯁꯨꯅꯦ ꯑ ꯑꯁ
ꯅꯪꯗꯤ ꯀꯔꯤꯔ
ꯑ
ꯑꯩ ꯑꯃꯨꯛ ꯍꯥꯏꯔꯛꯀꯦ ꯁꯤꯗ ꯂꯣꯏꯔꯒ꯫
ꯀꯔꯤ
ꯅꯠꯇꯦꯗ ꯍꯌꯦꯡ ꯑꯃꯨꯛ ꯕꯣꯜ ꯂꯩꯒꯅꯤꯀꯣ
ꯍꯣꯏꯅꯦ
ꯑꯝ
ꯑꯩꯈꯣꯏꯗ ꯌꯦꯡꯁꯦ꯫
ꯃꯣꯢꯗꯣ ꯄꯨꯡ ꯀꯌꯥꯗꯔꯥ
ꯚꯔꯣ ꯃꯈꯥꯏꯗ
ꯑꯣ ꯕꯔꯣ ꯃꯈꯥꯏꯒꯤꯗꯤ
ꯅꯨꯡꯊꯤꯟꯗ ꯐꯖꯅ ꯇꯨꯝꯂꯒ
ꯅꯣꯏ ꯃꯤ ꯂꯥꯛꯑꯔꯣꯏꯀꯣ ꯃꯄꯥꯟꯒꯤ ꯃꯤ
ꯂꯥꯛꯑꯔꯣꯏ ꯑꯩꯈꯣꯏ ꯃꯤ ꯈꯛꯇꯅꯦ
ꯎꯝ ꯎꯝ ꯅꯍꯥꯟꯗꯣ ꯑꯈꯣꯏꯗꯣ ꯃꯤ ꯃꯤ ꯃꯉꯥ ꯌꯦꯡꯒꯦꯅ ꯂꯥꯛꯄꯅꯦꯕ ꯅꯣꯏ ꯌꯨꯝꯗ ꯕꯤꯋꯨꯒꯤ ꯔꯨꯝꯗ ꯇꯨꯝꯒꯦꯅ ꯗꯣ ꯃꯗꯣ ꯀꯔꯤꯔ ꯎꯝ ꯌꯨꯝꯗ ꯂꯥꯢꯗꯕ ꯅꯨꯃꯤꯠ ꯃꯔꯤꯒꯨꯝꯕ ꯁꯨꯈ꯭ꯔꯦꯅ
ꯍꯣꯏ꯫
ꯑꯗꯣ ꯄꯀꯦꯠꯇ ꯑ ꯏꯁꯤꯡ ꯃꯣꯠꯄꯗꯣ ꯐꯝ ꯊꯝꯕ ꯃꯥꯜꯂꯦ ꯃꯥꯅ ꯍꯨꯟꯗꯣꯛꯇꯕꯤꯗ ꯑꯗꯣ ꯃꯥꯒꯤ ꯔꯨꯝ ꯂꯥꯛꯔꯒ ꯃꯅꯝ ꯅꯝꯊꯤꯃꯟꯕꯒꯤ ꯇꯨꯝꯕ ꯌꯥꯗꯦꯅ ꯃꯣꯏꯗꯣ ꯑꯩꯈꯣꯏ ꯌꯨꯝꯗ ꯑꯃꯨꯛ ꯍꯜꯂꯛꯈ꯭ꯔꯕ? ꯑꯗꯨ ꯑꯌꯨꯛꯇ ꯕꯣꯜ ꯌꯦꯡꯁꯦ ꯍꯥꯏꯔꯒ ꯑꯃ ꯃꯣꯏꯁꯨ ꯌꯦꯡꯗꯤ ꯌꯦꯡꯅꯤꯡꯕ ꯃꯥꯜꯂꯦ ꯑꯗꯨ ꯑꯣꯏꯔꯁꯨ ꯑꯃꯨꯛ ꯂꯥꯛꯇꯕ ꯑꯗꯨ ꯅꯨꯃꯤꯠꯇꯣ ꯗꯩꯅꯥꯒꯤ ꯈꯣꯏꯗ ꯇꯨꯝꯃꯦꯕ ꯑꯗꯨꯒꯤ ꯑꯩꯈꯣꯢ ꯑꯅꯤꯗꯤ ꯒꯩ ꯅꯥꯎ ꯑꯈꯣꯏꯗ ꯇꯨꯝꯃꯦꯕ ꯑꯗꯨ ꯅꯨꯃꯤꯠꯇꯣ
ꯑꯩꯈꯣꯏ ꯕꯔꯥꯗ ꯂꯩꯕ ꯃꯤ ꯉꯥꯛꯇꯅꯦ ꯌꯨꯝꯕꯨꯨꯁꯨ ꯂꯩꯇꯦ ꯑꯗꯨꯝꯕꯤ ꯂꯥꯎ ꯑꯣꯏ ꯌꯥꯏꯗ
ꯍꯌꯦꯡ ꯍꯌꯦꯡ ꯂꯥꯎꯋꯣ ꯄꯨꯟꯅ ꯌꯦꯡꯃꯤꯟꯅꯔꯁꯦ
ꯎꯝ
ꯅꯣꯏ ꯄꯩꯁꯥ ꯄꯥꯏꯕ ꯃꯤꯅꯤꯅ ꯆꯥꯛ ꯆꯥꯃꯤꯟꯅꯁꯦ
ꯅꯣꯏꯕꯨꯗꯤ ꯍꯪꯗꯦꯗ ꯑꯈꯣꯏꯗꯤ꯫ ꯑꯩꯒꯤ ꯑꯦꯀꯥꯎꯟ ꯎꯠꯍꯜꯂꯒ ꯌꯦꯡꯒꯦ ꯅꯪꯉꯣꯟꯗ
ꯢꯁ ꯄꯩꯁꯥ ꯄꯥꯏꯕꯅꯦ ꯅꯣꯏꯗꯤ
ꯆꯥꯡ꯭ꯗꯗꯤ ꯂꯣꯏ ꯂꯣꯏ ꯄꯥꯏꯈ꯭ꯔꯦꯗ ꯑꯈꯣꯏꯗꯤ
ꯈꯁ
ꯄꯤꯗꯣ ꯍꯣꯏꯗꯣ ꯂꯝꯕꯤ ꯆꯠꯄ ꯐꯨꯠ ꯁꯥꯗꯣ ꯂꯣꯏꯔꯦ
ꯑꯗꯣ ꯍꯌꯦꯡ ꯍꯌꯦꯡ ꯆꯥꯛ ꯆꯃꯤꯟꯅꯁꯦ
ꯀꯥꯏꯗ
ꯈꯪꯗꯦ ꯅꯣꯏꯒꯔ ꯁꯤꯗꯔ
ꯑꯣꯛꯁꯥ ꯆꯥꯅꯤꯡꯕ꯭ꯔꯣ
ꯍꯣꯏꯅꯦ ꯑꯗꯨꯁꯨ ꯌꯥꯏ
ꯉꯍꯥꯛ ꯂꯩꯔꯒ ꯆꯥꯁꯦꯗ
ꯏꯃꯥꯟꯅꯕ ꯑꯃꯁꯨ ꯂꯩꯌꯦꯕ
ꯀꯅꯥ
ꯏꯅꯥꯛꯇꯥ
ꯑꯣ ꯍꯧꯖꯤꯛꯔꯣ
ꯍꯣꯏꯅꯦ ꯍꯌꯦꯡꯁꯨ ꯂꯩꯒꯅꯤ
ꯑꯁꯤ ꯑꯥ ꯑꯗꯨꯗꯨꯅ ꯑꯩꯈꯣꯏꯗ ꯍꯦꯛ ꯍꯦꯛ ꯂꯥꯛꯄ ꯅꯨꯄꯥꯗꯨꯅ ꯑꯩꯈꯣꯏ ꯄꯨꯟꯗ ꯂꯩꯕ
ꯅꯠꯇꯦ
ꯑꯣ ꯑꯩ ꯈꯪꯗꯕ ꯃꯤ ꯑꯣꯏꯔꯝꯕ ꯌꯥꯏ ꯑꯗꯨꯗꯤ
ꯈꯪꯅ ꯔꯦ ꯍꯣꯏ ꯃꯥꯗꯤ ꯇꯃꯦꯡ ꯈꯂꯣꯡꯗ ꯁ꯭ꯀꯨꯜꯕꯨꯗꯤ ꯀꯥꯕꯅꯦ ꯊꯥꯏꯅꯒꯤ
ꯈꯪꯗꯕ ꯃꯤ ꯑꯣꯏꯕꯒꯤ ꯑꯣꯏꯕꯒꯤ ꯃꯥꯜꯂꯦ
ꯀꯔꯤ ꯅꯨꯄꯤꯔ ꯑꯗꯨ ꯆꯤꯡꯅꯒꯅꯨꯗ
ꯑꯁ ꯅꯠꯇꯦ ꯅꯠꯇꯦ ꯑꯩ ꯐꯒꯤ ꯇꯥꯎꯕꯅꯦ ꯑꯁꯦꯡꯕꯒꯤ ꯍꯧꯖꯤꯛꯀꯤꯗꯨꯗꯤ
ꯑꯦ ꯌꯥꯗꯦ
ꯅꯠꯇꯦꯍꯦ ꯃꯥꯅ ꯃꯆꯤꯟ ꯊꯤꯕꯅꯦ
ꯀꯔꯤꯔꯥ
ꯑꯩ ꯑꯁ
ꯃꯥꯗꯣ ꯑ ꯀꯩꯅꯣ ꯄꯩꯁꯥ ꯃꯥꯡꯉꯦ ꯂꯧꯋꯦ ꯑꯗꯨ ꯈꯣꯠꯄ ꯅꯨꯄꯤ ꯑꯃꯗꯣ
ꯎꯝ
ꯑꯁ ꯃꯥꯕꯨ ꯌꯥꯝꯅ ꯇꯨꯀꯠꯆꯩꯌꯦꯗ
ꯅꯪꯒꯤ ꯅꯨꯄꯤ ꯄꯨꯔꯒ ꯂꯥꯏꯕꯒꯤ ꯑꯣꯏꯔꯝꯅꯤꯗ
ꯅꯠꯇꯦ ꯍꯥꯏꯕꯗꯤ ꯅꯣꯏꯁꯨ ꯃꯥꯁꯨ ꯑꯩꯒꯤ ꯔꯨꯝꯗꯗꯤ ꯑꯗꯨꯝ ꯆꯪꯉꯤꯗꯅ
ꯑꯣ
ꯑꯗꯨꯒꯤꯅꯦ ꯍꯥꯏꯕꯗꯤ ꯃꯤ ꯑꯃꯁꯨ ꯑꯇꯣꯞꯄꯁꯨ ꯄꯣꯠ ꯃꯤꯁꯨ ꯑꯩꯒꯤ ꯐ꯭ꯔꯦꯟꯗ ꯍꯥꯏꯕꯁꯤ ꯑꯩꯁꯨ ꯃꯤꯕꯨꯗꯤ ꯌꯥꯝ ꯇꯤꯟꯅꯩꯌꯦꯕ ꯑꯗꯨꯒꯤꯅꯦ ꯅꯣꯡꯃ ꯀꯩ ꯍꯥꯏꯁꯦꯔ ꯑꯩ ꯏꯃꯥꯟꯅꯕꯤꯁꯤꯡ ꯑꯗꯨꯝ ꯂꯥꯛꯄꯗꯣ ꯃꯣꯏꯅ ꯃꯥꯅ ꯈꯟ ꯂꯥꯟꯅ ꯈꯟꯂꯝꯝꯒꯅꯤ ꯍꯥꯏꯕꯗꯤ ꯃꯥꯁꯨ ꯑꯗꯨꯝ ꯆꯪꯕꯅꯦ ꯍꯥꯏꯕꯅꯤꯗ ꯑꯩꯅ ꯍꯥꯏꯅꯤꯡꯕꯗꯤ
ꯎꯝ
ꯃꯥꯒ ꯆꯞ ꯃꯥꯟꯅꯕꯅꯦꯕ ꯑꯇꯣꯞꯄ ꯃꯤꯁꯨ
ꯎꯝ
ꯅꯠꯇ꯭ꯔꯣ
ꯃꯥꯅꯦ ꯃꯥꯅꯦ
ꯃꯣꯏꯅ ꯍꯦꯟꯅ ꯇꯣꯏꯅ ꯆꯪꯉꯦꯕ ꯃꯥꯅ ꯂꯩꯔꯤꯉꯩꯗ
ꯎꯝ
ꯑꯗꯨꯝ ꯈꯪꯕꯅꯦ ꯍꯥꯏꯕꯅꯤꯗ ꯃꯥꯁꯨ ꯈꯪꯕꯅꯦ ꯍꯥꯏꯕꯅꯦ ꯑꯗꯣ ꯃꯥ ꯃꯔꯨꯞꯁꯤꯡ ꯑꯗꯨꯝ ꯂꯥꯛꯑꯦ ꯈꯣꯠꯂꯦ ꯍꯥꯏꯕꯗꯤ ꯀꯥꯏꯗꯦ
ꯎꯝ
ꯑꯗꯨꯒ ꯅꯠꯇꯒ ꯑꯇꯣꯞꯄ ꯋꯥꯍꯩ ꯆꯤꯟ ꯊꯤꯔꯒ ꯉꯥꯡꯕꯗꯣ ꯑꯩꯁꯨ ꯅꯨꯡꯉꯥꯏꯖꯗꯅ
ꯑꯥ
ꯅꯣꯏ ꯅꯨꯄꯤꯒ ꯁꯥꯎꯅꯕ ꯃꯥꯜꯂꯤꯀꯣ ꯑꯗꯨꯃ ꯇꯟꯅ ꯅꯣꯏ
ꯑꯩꯌꯣ
ꯎꯝ
ꯍꯣꯏꯅꯦ ꯑꯗꯨ ꯑꯣꯏꯔꯁꯨ ꯑꯁ ꯑꯩꯗꯤ ꯃꯥꯅ ꯉꯥꯡꯔꯁꯨ ꯍꯥꯏꯕꯗꯤ ꯑꯖꯨꯕ ꯉꯩꯍꯥ ꯑꯩꯗꯤ ꯑꯩꯁ ꯇꯧꯗꯕꯅꯦ
ꯃꯥꯟ ꯊꯥꯖꯔꯗꯤ ꯌꯥꯔꯦꯅ
ꯑꯗꯨ ꯑꯣꯏꯔꯁꯨ ꯑꯁ ꯑꯗꯨ ꯅꯨꯄꯤꯗꯣ ꯑꯁ
ꯃꯥ ꯅꯨꯄꯥ ꯀꯣꯏꯕꯁꯨ ꯑꯉꯥꯡ ꯌꯥꯝ ꯑꯉꯥꯡꯅꯦ ꯀꯣꯏꯕ ꯃꯥꯜꯂꯦ ꯀ꯭ꯂꯥꯁ ꯏꯂꯦꯚꯦꯟ ꯇ꯭ꯨꯌꯦꯜꯞ
ꯑꯗꯨꯃꯥꯏ ꯉꯥꯡꯕꯗꯣ ꯌꯥꯝ ꯊꯥꯖꯗꯅ
ꯑꯩꯈꯣꯏ ꯆꯍꯤꯗꯣ ꯃꯥ ꯄꯨꯟꯗꯦꯕ ꯑꯉꯥꯡ ꯉꯥꯛꯛꯇꯅꯦ ꯄꯨꯟꯕꯗꯣ